ꯎꯝ ꯪꯁ ꯀ
ꯈꯪꯗꯦ ꯑꯩꯗꯤ ꯀꯩꯅꯣ ꯍꯥꯞꯄꯦ ꯅ ꯀꯨꯝ ꯇꯥꯔꯒꯤ ꯍꯥꯄꯤ
ꯑꯣ ꯐꯔꯦ ꯐꯔꯦ ꯀꯩꯗꯧꯔꯝꯃꯤꯅꯣ
ꯑꯩꯔꯣꯁꯨ ꯀ ꯇꯧ ꯁꯨꯝꯅꯔꯃꯤꯅꯤ
ꯣꯠ
ꯍꯧꯒꯠꯂꯦ ꯑꯗꯨꯒ ꯏꯃꯨꯡꯒꯤ ꯊꯕꯛ ꯏꯟꯈꯥꯡ ꯂꯣꯏꯁꯜꯂꯝꯗꯤ ꯇꯧꯝꯕꯅꯦꯕ
ꯎꯝ ꯀꯩꯔꯥꯡꯒ ꯃꯨꯔꯝꯗꯒꯦ ꯑꯩꯅꯗ ꯆꯛꯄꯤꯕꯗꯣ ꯑꯩ ꯇꯥꯊꯣꯛ ꯀꯩꯔꯥꯡ ꯑꯃꯨꯛꯍꯥꯡꯈꯩ ꯇꯥꯍꯧꯔꯤ ꯃꯨꯔꯪ ꯂꯣꯏꯈ꯭ꯔꯒ
ꯆꯥꯛ ꯂꯥꯝꯕꯩꯅꯤꯕ ꯃꯣꯏ ꯍꯣꯏꯗꯣ ꯃ ꯄꯤ ꯌꯥ ꯍꯥꯏ
ꯄꯤꯖꯥꯕꯔꯦ ꯄꯤꯖꯥꯕꯔꯦ
ꯑꯦ ꯐꯣꯟ ꯇꯧꯔꯛꯑꯗꯤ ꯄꯣꯠꯑꯣ ꯂꯥꯏ ꯁꯨꯕꯤꯑꯣꯅꯄꯅꯤꯅ
ꯀꯣꯟꯇꯥ ꯇꯣꯄ ꯃ
ꯑꯩꯇꯇ ꯂꯩ
ꯋꯦ
ꯍ ꯏ ꯆꯥꯡ ꯇ ꯑꯔꯩꯕꯗꯣ ꯄꯨꯡ ꯍꯋꯥꯏꯗ꯭ꯔꯣ ꯀꯩꯅ ꯆꯠꯊꯣꯔꯣ ꯍꯥꯏꯔꯝ ꯂꯩꯗꯥꯏꯅꯦ ꯑꯗꯨ ꯊꯣꯡ ꯖꯂ ꯑꯣꯏꯌꯦꯦ
ꯍꯣꯏ ꯀꯃꯥꯏꯅ ꯇꯧꯖ ꯍꯥꯏꯅꯣ ꯏꯔꯣꯟꯁꯦ ꯍꯥꯏꯔꯣ ꯊꯣꯡꯁ ꯍꯥꯏꯔꯣ
ꯑꯜꯂꯨꯗꯤ ꯂꯩꯇꯅꯤ ꯈꯪꯗꯦ
ꯆꯝꯐꯨ ꯍꯋꯥꯅꯤ ꯆꯐꯨ ꯊ
ꯆꯝꯐꯨ ꯏꯝ ꯐꯨꯜꯖꯔꯣꯏꯗꯗ ꯉꯅꯥ ꯇꯨ ꯈꯣꯂ ꯂꯩꯕꯅꯦ
ꯎꯝ ꯈꯥꯃꯦꯟ ꯈꯥꯕꯤꯕꯦ ꯈꯔꯂꯦꯕꯀꯣ ꯂꯒ
ꯃꯤꯁꯦ ꯑꯥ
ꯉꯔꯥꯡꯒꯤ ꯅꯥꯒꯦꯟꯗꯨꯀꯣ ꯑꯗꯨꯝ ꯆꯥꯕ ꯌꯥꯅꯤ ꯍꯆꯝꯐꯨꯠ ꯈꯔꯥ ꯑꯃ ꯐꯨꯠꯂꯒ
ꯍꯣꯏ ꯑꯗꯨꯃꯥꯏꯅ ꯇꯧꯔꯁꯤ ꯈꯥꯃ ꯈꯥꯕꯤꯗꯣ ꯈꯔ ꯄꯥꯜꯂꯝꯪꯉꯤꯅꯦ
ꯌꯥꯝ ꯌꯥꯝꯃꯦ ꯑꯁꯤꯗꯤ ꯈꯔꯥ ꯍꯦꯛꯎꯔꯒꯦ ꯑꯩ
ꯑꯣ ꯑꯣ ꯑꯩꯈꯃꯥ ꯍꯦꯃꯤꯏꯅꯦ
ꯑꯗꯨꯝꯗꯤ ꯑꯣꯏꯔꯝꯅꯤ
ꯎꯝ
ꯑꯩ ꯃꯔꯤꯃꯛ ꯃꯔꯤ ꯑꯗꯥꯏ ꯍꯧꯒꯠꯄ ꯃꯥꯜꯂꯦ
ꯑꯗꯨꯒ ꯅꯪꯒꯤ ꯐꯣꯟ ꯌꯥꯗꯕꯗꯣ ꯊꯝꯖꯜꯂꯒ ꯑꯗꯨꯝ ꯈꯣꯡꯍꯜꯂ ꯊꯝꯕ
ꯑꯣ ꯑꯗꯨ ꯑꯦꯂꯥꯔꯝ ꯊꯝꯈꯤꯕꯅꯦꯕꯀꯣ ꯂꯧꯊꯣꯛꯄ ꯌꯥꯗ꯭ꯔꯕ ꯐꯣꯟ ꯌꯥꯗꯕꯗꯨꯗ ꯌꯥꯎꯈ꯭ꯔꯕ
ꯑꯗꯨꯒ ꯆꯥꯔꯖ ꯑꯃꯨꯛ
ꯉꯔꯥꯡ ꯇꯧꯔꯝꯕꯅꯦ ꯑꯗꯨ ꯂꯧꯊꯣꯛꯑꯝꯗꯕꯣꯏ ꯅꯤꯡꯉꯨꯔꯦ ꯇꯧꯔ ꯊꯥꯗꯩ ꯈꯣꯠꯂꯤ ꯇꯧꯕꯗꯨꯗ ꯎꯝ ꯉꯟꯅ ꯍꯧꯒꯠꯄꯩ ꯈꯅꯥꯎ ꯈꯔ ꯅꯨꯡꯉꯥꯏꯇꯦ ꯀꯩꯗꯧꯔꯝꯃꯤꯅꯣ ꯅꯪꯗꯤ
ꯑꯩ ꯍꯧꯗꯣꯡ
ꯑꯣ
ꯉꯁꯤ ꯊꯕꯛ ꯆꯠꯂꯨꯗ꯭ꯔꯣ
ꯊꯕꯛ ꯆꯠꯇꯕ ꯁꯨꯇꯤ ꯊꯥꯗꯦ
ꯑꯗꯣ ꯅꯣꯏ ꯊꯕꯛ ꯌꯥꯎꯃꯤꯟꯅꯕ
ꯍꯥꯥ
ꯅꯣꯏ ꯊꯕꯛ ꯌꯥꯎꯃꯤꯟꯅꯕ ꯃꯤꯁꯤꯡꯗꯣ ꯀꯃꯥꯏ ꯀꯃꯥꯏ ꯇꯧꯔꯤꯒꯦꯕ ꯑꯗꯨꯝ ꯅꯨꯡꯉꯥꯏ ꯅꯨꯡꯉꯥꯏꯅ
ꯂꯩꯃꯤꯟꯅꯩ ꯇꯥꯡ ꯇꯔꯥ ꯃ ꯇꯥꯔꯥ ꯃꯉꯥ ꯍꯥꯏꯕ꯭ꯔꯥ ꯇꯔꯥ ꯇꯔꯥꯇꯔꯦꯠ ꯍꯥꯏꯕ ꯑꯣꯏ ꯃꯥꯜꯂꯦ ꯑꯗꯨꯗꯤꯗꯤ ꯁꯣꯁꯦꯜ ꯁꯔꯚꯤꯁ ꯇꯧꯅꯤ ꯑꯋꯥꯊꯕꯤ ꯄꯣꯔꯛꯑꯣꯅ ꯍꯥꯏꯍꯧꯕꯅꯤ ꯁꯤꯡꯖꯨ ꯆꯥꯅꯕ
ꯍꯟꯗꯛꯇꯤ ꯁꯤꯡꯖꯨ ꯏꯆꯥ ꯆꯥꯗꯔ꯭ꯦꯅꯦ
ꯆꯥꯗ꯭ꯔꯦ ꯁꯤꯡꯖꯨ ꯆꯥꯕ ꯀꯩꯅꯣ ꯇꯧꯏ ꯉꯥꯡꯉꯤ
ꯎꯝ
ꯃꯥꯕꯣꯛꯅ ꯉꯥꯡꯉꯦ ꯀꯨꯏ ꯀꯨꯏ ꯆꯪ
ꯀꯨꯀꯤꯜꯒ ꯌꯥꯝ ꯈꯣꯉꯦ ꯉꯁꯤꯗꯤ
ꯎꯝ
ꯑꯈꯣꯃꯥꯗꯣ
ꯂꯧꯕꯨꯛꯇꯅꯦ ꯀꯩꯅꯣ ꯅꯥꯇꯤ ꯈꯔ ꯐꯣꯏꯅꯤ ꯕꯕꯥꯒ ꯇꯧꯔꯒ ꯑꯗꯨꯏ ꯃꯇꯦꯡ ꯄꯥꯡꯉꯨꯅꯦꯅ ꯑꯗꯨꯒꯤ
ꯑꯗꯣ ꯑꯩꯈꯣꯏꯒꯤ ꯃꯌꯥꯝ ꯄꯥꯜꯂꯛꯑꯦ
ꯑꯦ ꯁꯨꯃꯥꯡꯒꯤ ꯑꯅꯧꯕ ꯑꯃꯁꯨ ꯄꯥꯜꯂꯦꯅꯦ ꯑꯪꯒꯨꯔ ꯃꯅꯥꯛꯀꯤꯗꯣ
ꯄꯥꯜꯂꯦ ꯍꯩꯅꯧꯒꯤ ꯍꯩꯅꯧ ꯇꯗꯤꯔ ꯕꯨꯝ ꯑꯃꯨꯟꯕ ꯈꯔ ꯃꯨꯜꯂꯇꯥꯥꯔꯦ ꯇꯥꯕ꯭ꯔꯣ ꯁꯦꯝꯆꯥꯥꯟ ꯎꯆꯦꯛ ꯃꯌꯥꯝ ꯈꯣꯡꯕ ꯂꯩ ꯇꯥ
ꯑꯧ ꯇꯥꯏ
ꯎꯆꯦ ꯑꯣꯌꯥꯗꯤ ꯃꯔꯥꯡ ꯀꯥꯏꯌꯧ ꯑꯩꯈꯣꯏ ꯁ꯭ꯋꯥꯏꯁꯦ ꯎ-ꯄꯥꯟꯕꯤ ꯎ-ꯋꯥ ꯑꯗꯒꯤ ꯍꯩ ꯔꯥ ꯂꯩ ꯆꯤ ꯌꯥꯝ ꯍꯩꯔꯕꯅꯤꯅꯅꯦ ꯎꯆꯦꯛ ꯃꯌꯥꯝꯖꯦ
ꯁꯤꯁ ꯅꯪ ꯉꯁꯤ ꯊꯕꯛ ꯆꯠꯇꯧ ꯂꯩꯇꯕ꯭ꯔꯣ
ꯆꯠꯇꯣꯏꯅꯤꯅꯦ ꯉꯔꯥꯡ ꯏꯁꯀꯣꯂꯥꯔꯁꯤꯞ ꯆꯠꯀꯦ ꯇꯧꯕꯅꯦ ꯑꯣꯖꯥꯗ ꯌꯨꯅꯤꯚꯔꯁꯇꯤꯗ ꯀꯧꯔꯛ ꯑꯗꯒꯤ ꯆꯠꯂꯦꯗꯅ ꯑꯗꯨꯝ ꯊꯦꯡꯉ ꯊꯤꯖꯤꯟꯗ꯭ꯔꯦꯕ ꯃꯁꯤ ꯊꯥꯖꯤꯟꯕ ꯆꯠ ꯍ
ꯍ
ꯊꯪꯒ
ꯎꯝ